ꯍꯜꯂꯣ ꯀꯩꯗꯧꯧꯕꯔꯤꯅꯣ ꯑꯩ ꯇꯨꯝꯃꯒꯦ ꯇꯧꯔꯤꯌꯦ ꯅꯪꯗꯤ
ꯌꯥꯝ ꯉꯜꯂꯤꯕ ꯅꯠꯇ꯭ꯔꯣ ꯀꯩꯒꯤ ꯇꯟꯗꯣꯏꯅꯣ ꯍꯧꯖꯤꯛꯅ
ꯏ ꯉꯜ ꯨꯔꯅ ꯍꯖꯤꯁꯦ
ꯑꯥꯎ
ꯅꯪ ꯍꯧꯖꯤꯛ ꯎꯝ ꯂꯥꯏꯔꯤꯛ ꯄꯥꯕ ꯂꯣꯏꯔꯦ ꯑꯩ ꯑꯗꯨꯒꯤꯅꯦ
ꯑꯣ ꯂꯥꯏꯔꯤꯛ ꯇꯝꯕ ꯂꯩꯔꯔꯕ
ꯂꯣꯏꯔꯦ ꯑꯩꯗꯤ
ꯅꯨꯡꯉꯥꯏꯔ ꯌ ꯆꯗꯦ
ꯅꯨꯡꯉꯥꯏꯔꯦ ꯅꯣꯏꯒꯤ ꯔꯨꯝꯗꯁꯨ ꯀꯅꯥꯝ ꯇꯨꯝꯗ꯭ꯔꯤꯕ꯭ꯔꯥ
ꯑꯩꯈꯣꯏꯁꯨ ꯇꯣꯡꯗ꯭ꯔꯤ ꯑꯩꯈꯣꯏꯗꯤ ꯁ꯭ꯀꯨꯜ ꯀꯥꯔꯤꯕꯅ ꯃꯤ ꯃꯤ ꯃꯌꯥꯝꯁꯤꯗ ꯀꯟꯅ ꯄꯥꯍꯧꯔꯤ
ꯎꯝ ꯑꯩꯈꯣꯏꯗꯤ ꯂꯣꯏ ꯂꯥꯏꯔꯤꯛ ꯇꯝꯕ ꯂꯣꯏꯔꯕꯅꯤꯅ ꯂꯣꯏ ꯇꯨꯝꯅꯈ꯭ꯔꯦ ꯑꯩ ꯈꯠꯇꯉ ꯍꯎꯗꯣꯣꯔꯦ ꯎꯝ ꯑꯩ ꯀꯩꯖꯥꯡ ꯁꯔꯒꯦ ꯆꯈ ꯁꯔꯦ
ꯎꯈꯔꯦ ꯌꯦꯟ ꯆ ꯆꯥꯏ
ꯑꯣ ꯑꯩꯒ ꯃꯥꯟꯅꯔꯦ ꯑꯗꯨꯗꯤ ꯑꯩꯁꯨ ꯆꯥꯏꯌꯦ
ꯑ ꯀꯅꯥ ꯊ ꯍꯣꯡꯒꯦ
ꯑꯩꯈꯣꯏꯅ ꯊꯣꯡꯖꯩꯗ ꯑꯩꯅ ꯊꯣꯡꯉꯦ ꯍꯥꯎꯋꯏ
ꯏꯁ ꯅꯁꯥꯅꯥ ꯊꯣꯡꯉꯒ ꯍꯥꯎꯋꯦ ꯍꯥꯏꯔꯣ
ꯑꯥꯎ ꯑꯩꯅ ꯊꯣꯡꯕꯗꯤ ꯍꯥꯎꯋꯦꯕ
ꯎꯝ ꯃꯤ ꯑꯆꯄꯨꯗꯤ ꯀꯃꯥꯏꯅ ꯍꯥꯏꯒꯦ ꯍꯥꯎꯑꯣꯏ ꯍꯥꯏꯕ꯭ꯔꯣ
ꯀꯔꯤꯌꯦ
ꯃꯤ ꯇ ꯄꯁꯨ ꯍꯥꯏꯋꯥꯣꯏ ꯑ
ꯍꯥꯎꯋꯦ ꯍꯥꯏꯗ ꯃꯣꯏꯗꯤ ꯑꯩꯅꯕꯨ ꯊꯣꯡꯉꯗꯤ ꯑꯗꯨꯝ ꯍꯥꯎꯋꯦ ꯑꯩꯅꯕꯨ ꯁꯣꯛꯈ꯭ꯔꯗꯤ ꯂꯣꯏ ꯍꯥꯎꯋꯦ ꯍꯥꯏ
ꯑꯣ
ꯅꯪꯗꯤ ꯀꯩ ꯌꯦꯟꯖꯥꯡ ꯆꯥꯔꯒꯦ ꯑꯣ ꯌꯦꯟ ꯆꯥꯔꯦ ꯇ ꯆꯣ ꯀꯅꯥꯅꯠꯇ ꯍꯣꯡꯒꯦ
ꯑꯥ ꯑꯩꯈꯣꯏꯒꯤ ꯑꯩꯈꯣꯏ ꯑꯩꯈꯣꯏꯗꯤ ꯍꯣꯁꯇꯦꯜ ꯂꯩꯕꯅꯤꯅ ꯑꯩꯈꯣꯏ ꯍꯣꯁꯇꯦꯜꯒꯤꯅꯦꯅꯦꯅ ꯊꯣꯡꯉꯦ
ꯑꯣ ꯍꯥꯎꯕ꯭ꯔꯣ
ꯑꯁ ꯈꯪꯗꯦꯗ ꯌꯦꯟꯅꯤꯅ ꯈꯔꯗꯤ ꯍꯧꯋꯦ
ꯌꯦꯟ ꯑꯣꯏꯕꯒꯤ ꯍꯥꯎꯔꯦ
ꯑꯥ
ꯌꯦꯟ ꯅꯠꯇꯔꯥꯗꯤ ꯍꯥꯎꯇꯕ
ꯑꯥꯎ
ꯀꯩ ꯀꯩ ꯇꯧꯔꯒꯦ ꯅꯣꯏꯗꯤ ꯉꯁꯤ
ꯉꯁꯤꯖꯦ ꯂꯥꯏꯔꯤꯛ ꯄꯥꯕ ꯈꯛꯇ ꯇꯧꯋꯦ ꯂꯥꯏꯔꯤꯛ ꯇꯝꯗ꯭ꯔꯥꯕꯅꯤꯅ
ꯑꯣ ꯃꯗꯤ ꯂꯥꯏꯔꯤꯛ ꯌꯥꯝ ꯀꯟꯅ ꯄꯥꯕ ꯃꯥꯜꯂꯅꯦ ꯑꯗꯨꯗꯤ
ꯑꯝ ꯂꯥꯏꯔꯤꯛ ꯇꯝꯗ꯭ꯔꯕꯅ ꯂꯥꯏꯔꯤꯛ ꯀꯟ ꯀꯟ ꯄꯥꯏꯌꯦꯕ
ꯑꯣ ꯎꯝ ꯑꯗꯨꯅ ꯐꯔꯦ
ꯎꯝ ꯅꯣꯏꯗꯤ ꯀꯔꯤ ꯀꯔꯤ ꯇꯝꯕ꯭ꯔꯥ
ꯑꯈꯣꯏꯁꯨ ꯇꯣꯏ ꯑꯥ
ꯑꯣ ꯑꯁꯤꯗ ꯇꯣꯏꯅ ꯏꯕꯒꯤ ꯇꯣꯏꯅ
ꯇꯣꯏꯂꯦꯠ ꯑꯥ ꯌꯦ ꯅꯪ ꯇꯣꯏꯂꯦꯠ ꯊꯦꯡꯕꯒꯤ ꯊꯕꯛ ꯇꯧꯕ꯭ꯔꯥ ꯍꯥ
ꯑꯁꯤꯗ ꯅꯣꯠꯁ ꯏꯕꯗꯣ ꯇꯣꯏꯂꯦꯠ ꯌꯥꯎꯕ ꯑꯗꯨꯅ ꯑꯈꯣꯏꯗꯤ ꯀꯣꯂꯦꯖ ꯀꯥꯔꯤ
ꯑꯣ ꯁꯦꯃꯤꯁꯇꯔ ꯀꯌꯥ ꯌꯧꯔꯒꯦ ꯑꯗꯨꯗꯤ
ꯊꯥꯔꯠ ꯁꯦꯃꯤꯁꯇꯔꯗ
ꯑꯣ ꯌꯥꯝ ꯐꯩꯌꯦ ꯑꯗꯨꯗꯤ
ꯎꯝ
ꯑꯗꯨꯗꯤ ꯅꯣꯏ ꯑꯦꯛꯖꯥꯝ ꯀꯨꯏꯔꯝꯃꯔꯣꯏ
ꯀꯨꯏꯗ꯭ꯔꯦ ꯀꯩꯅꯣ ꯖꯨꯂꯥꯏꯗ ꯂꯩꯌꯦ
ꯑꯣ ꯎꯁ ꯑꯗꯨꯗꯤ ꯂꯥꯏꯛ ꯀꯟꯅ ꯄꯥꯔꯝꯃꯅꯤꯅꯦ ꯅꯣꯏ
ꯑꯗꯨꯅꯦ ꯍꯥꯏꯔꯤꯖꯦ ꯑꯩꯈꯣꯏ ꯑꯩꯈꯣꯏ ꯃꯤꯁꯤꯡꯁꯦ ꯂꯥꯔꯤꯛ ꯀꯟꯅ ꯄꯥꯍꯥꯎꯔꯤꯕ
ꯎꯝ ꯅꯣꯏ ꯄꯨꯂꯞ ꯄꯨꯜꯂꯞ ꯄꯥꯔꯝꯒꯅꯤ ꯈꯪꯉꯦ ꯑꯩꯅ
ꯑꯥ ꯑꯥꯎ ꯈꯔꯅ ꯐꯣꯟ ꯃꯦꯠꯄ ꯈꯔꯅ ꯒꯦꯝ ꯁꯥꯟꯅꯕ
ꯑꯣꯝ
ꯒꯩꯌꯥ
ꯍꯌꯦꯡꯗꯤ ꯀꯩꯇꯧꯗꯣꯏꯅꯣ
ꯍꯌꯦꯡ ꯍꯧꯒꯠꯂꯒ ꯂꯥꯏꯔꯤꯛ ꯇꯝꯗꯝꯅꯤꯅ ꯂꯥꯏꯔꯤꯛ ꯄꯥꯒꯅꯤ
ꯐꯔꯦ ꯅꯣꯏꯗꯤ ꯌꯥꯝꯅ
ꯎꯝ ꯑꯩꯈꯣꯏꯗꯤ ꯂꯥꯏꯛ ꯑꯗꯨꯅꯦ ꯂꯥꯏꯔꯤꯛ ꯇꯝꯗ꯭ꯔꯁꯨ ꯄꯥꯏꯑꯕ ꯑꯩꯈꯣꯏꯗꯤ
ꯎꯝ
ꯍꯥ
ꯅꯆꯤꯟ ꯅꯅꯥꯎ ꯀꯌꯥ ꯂꯩꯒꯦ
ꯑꯩꯈꯣꯏ ꯏꯆꯤꯟ ꯏꯅꯥꯎ ꯃꯔꯤ
ꯅꯨꯄꯤ ꯀꯌꯥ ꯅꯨꯄꯥ ꯀꯌꯥ
ꯅꯨꯄꯤꯅ ꯊ꯭ꯔꯤ ꯅꯨꯄꯥꯅ ꯋꯥꯟ
ꯑꯣ ꯑꯣ
ꯅꯣꯏꯒꯤꯗꯤ
ꯑꯩꯈꯣꯏꯗꯤ ꯈꯣꯏ ꯗꯗꯥꯒ ꯑꯩ ꯈꯛꯇꯅꯦ
ꯑꯣ ꯌꯥꯝ ꯅꯨꯡꯉꯥꯏꯌꯦꯅꯦ ꯑꯗꯨꯗꯤ
ꯑꯥꯎ ꯅꯨꯡꯉꯥꯏꯕꯅꯦ ꯑꯗꯨꯁꯨ
ꯑꯩꯈꯣꯏꯁꯨ ꯅꯨꯡꯉꯥꯏꯗ ꯌꯥꯝꯕꯒꯤ
ꯑ ꯍꯣꯏ ꯅꯨꯡꯉꯥꯏꯒꯅꯤ ꯀꯩꯅꯣ ꯅꯨꯄꯤ ꯃꯔꯤꯗꯨꯗꯤ
ꯅꯨꯄꯤ ꯑꯍꯨꯝꯅꯦ
ꯑ ꯑꯥ ꯆꯣ ꯑꯣ ꯑꯩꯈꯣꯏꯁꯨ ꯑꯗꯨꯃꯥꯏꯅ ꯂꯩꯅꯤꯡꯉꯦꯗ
ꯂꯩꯔꯁꯨ ꯂꯣꯏꯅ ꯃꯌꯨꯝ ꯄꯥꯟꯈ꯭ꯔꯕꯅꯤꯅ ꯂꯩꯇ꯭ꯔꯦ ꯍꯧꯖꯤꯛꯇꯤ ꯏꯊꯟꯇ ꯉꯥꯏꯔꯦ
ꯑꯣ ꯑꯗꯨ ꯑꯣꯏꯔꯁꯨ ꯅꯣꯏꯗꯤ ꯑꯉꯥꯡ ꯃꯌꯥꯝ ꯂꯩꯒꯅꯤꯅꯦ꯫
ꯂꯩ ꯑꯗꯨꯕꯨꯗꯤ
ꯑꯥꯎ
ꯑꯉꯥꯡ ꯃꯌꯥꯝꯒ ꯑꯣꯏꯅ ꯁꯥꯟꯅꯔꯒ ꯂꯩꯔꯦ
ꯇꯨꯏꯁꯟ ꯄꯤꯕ꯭ꯔꯣ ꯅꯪꯅ ꯑꯗꯨꯒꯤ ꯂꯥꯏꯔꯤꯛ ꯄꯥꯔꯤꯔꯣ
ꯍꯣꯏ ꯃꯣꯏꯗꯨ ꯇꯨꯏꯁꯟ ꯇꯥꯛꯄꯤꯕꯒꯤ ꯑꯩꯅ ꯑꯗꯨꯒꯤ ꯄꯥꯕꯅꯤꯗ꯫
ꯑꯣ ꯄꯥꯗ꯭ꯔꯤꯗꯤ ꯄꯤꯕ ꯉꯝꯗ꯭ꯔꯦ꯫
ꯎꯝ ꯌꯥꯗ꯭ꯔꯦ ꯄꯥꯇꯗ꯭ꯔꯗꯤ꯫
ꯎꯝ
ꯀꯣꯛ ꯑꯐꯕꯅꯤꯅ꯫
ꯑꯌꯨꯛꯇ ꯄꯤꯕ꯭ꯔꯣ ꯅꯨꯡꯗꯥꯡꯗ ꯄꯤꯕ꯭ꯔꯣ꯫
ꯑꯌꯨꯛꯁꯨ ꯄꯤꯌꯦ ꯅꯨꯡꯗꯥꯡꯁꯨ ꯆꯥꯛ ꯆꯥꯗ꯭ꯔꯤꯉꯩꯗ ꯄꯤ꯫ ꯑꯌꯨꯛ ꯁꯨ ꯇꯨꯝ ꯍꯧꯒꯣꯠꯄꯒ ꯕ꯭ꯔꯁ ꯀꯩꯀꯥ ꯇꯧꯕꯗ ꯑꯣꯏꯔꯒ ꯄꯤꯌꯦ꯫
ꯀꯩꯅꯣ ꯑꯥ ꯀꯩꯍꯥꯏꯕ ꯐꯤꯁꯇꯤ ꯂꯧꯕ꯭ꯔꯣ꯫
ꯐꯤꯁꯇꯤ ꯂꯧꯗꯦꯗ ꯑꯩꯈꯣꯏꯒꯤ ꯑꯉꯥꯡ ꯉꯥꯛꯇꯅꯤꯅ꯫
ꯑꯣ ꯐ꯭ꯔꯤꯗꯥ
ꯐ꯭ꯔꯤꯗ ꯐ꯭ꯔꯤꯗ ꯇꯥꯛꯄꯅꯦ ꯑꯩꯒꯤ ꯑꯍꯩꯕ ꯃꯌꯥꯝꯁꯦ ꯐ꯭ꯔꯤꯗ ꯂꯣꯏꯅ ꯇꯥꯛꯊꯣꯛꯄꯅꯦ
ꯅꯣꯏ ꯆꯦꯆꯦꯗꯒꯤ ꯍꯪꯉꯣ ꯑꯗꯨꯗꯤ ꯄꯤꯗꯕ ꯌꯥꯔꯣꯏꯅ꯫
ꯎꯝ ꯃꯣꯏ ꯑꯩꯒꯤ ꯑꯑꯣꯟ ꯄꯣꯠ ꯑꯣꯏꯅ ꯍꯥꯞꯍꯜꯂꯅꯤ꯫
ꯑꯥꯎ
ꯂꯨꯍꯣꯡꯕꯒꯤ ꯑꯗꯨꯃꯥꯏꯅ ꯑꯪ ꯂꯨꯍꯣꯡꯕꯒꯤ ꯑꯗꯨꯝꯕ ꯂꯨꯍꯣꯡꯉꯅꯤ ꯃꯊꯪ ꯆꯍꯤꯗ
ꯎꯝ
ꯆꯍꯤ ꯑꯃ ꯂꯩꯔꯒ ꯁꯣꯏꯗꯅ ꯍꯣꯡꯈ꯭ꯔꯅꯤ꯫
ꯑꯁ ꯄ꯭ꯂꯥꯟꯁꯨ ꯂꯣꯏ ꯇꯣꯠꯊꯣꯛꯈ꯭ꯔꯕ ꯃꯥꯟꯂꯦꯅꯦ꯫
ꯎꯝ ꯇꯧꯈ꯭ꯔꯦ꯫ ꯑ ꯅꯪꯗꯤ ꯀꯔꯤ ꯄꯥꯡꯗꯣꯏꯅꯣ ꯑꯩꯒꯤ꯫
ꯈꯪꯗꯦꯅꯦ ꯀꯔꯤ ꯄꯥꯝꯕ꯭ꯔꯣ꯫
ꯐꯖꯕ ꯑꯇꯥꯡꯕ ꯑꯃ ꯄꯥꯡꯉꯣ
ꯑꯣ ꯄꯤꯔꯛꯀꯦ ꯍꯣꯏ
ꯐꯖꯕ ꯈꯜꯂꯒ
ꯅꯪꯒꯤ ꯅꯨꯨꯄꯥꯗꯤ ꯀꯩ ꯊꯕꯛ ꯇꯧꯒꯦ꯫
ꯑꯩꯒꯤ ꯅꯨꯄꯥꯁꯦ ꯑꯩꯒꯤ ꯅꯨꯄꯥꯁꯦ ꯂꯥꯏꯔꯤꯛ ꯇꯝꯃꯤ꯫ ꯑꯩꯅ ꯂꯥꯏꯔꯤꯛ ꯇꯝꯗꯕ ꯃꯥꯅ ꯂꯥꯏꯔꯤꯛ ꯇꯝꯃꯤꯕ꯫
ꯑꯆꯥ
ꯎ ꯑꯩꯒꯤ ꯅꯨꯄꯥ ꯂꯥꯏꯔꯤꯛ ꯇꯝꯕ ꯂꯣꯏꯕ ꯉꯥꯏꯔꯤ꯫
ꯂꯣꯏꯕ ꯍꯦꯛ ꯑꯗꯨꯝ ꯌꯨꯝ ꯄꯥꯜꯂꯅꯤ꯫
ꯄꯜꯂꯅꯤ ꯍꯦꯛ ꯂꯣꯏꯕꯒ꯫
ꯐꯔꯦ ꯑꯗꯨꯅ
ꯅꯪꯗꯤ ꯅꯨꯄꯥ ꯀꯣꯏꯗ꯭ꯔꯣ꯫
ꯑꯩꯈꯣꯏꯗꯤ ꯀꯣꯏꯗꯦ꯫
ꯀꯔꯤꯒꯤ꯫
ꯑꯗꯨꯝ꯫
ꯀꯣꯏꯌꯨ ꯌꯥꯗ꯭ꯔꯣ꯫
ꯃꯊꯥ ꯁꯥꯏ ꯅꯨꯄꯥꯁꯤꯡꯁꯦ꯫
ꯅꯍ ꯋꯥꯏ ꯀꯣꯏꯔꯝꯕ ꯆꯤꯟꯗꯣ ꯇꯣꯛꯈ꯭ꯔꯕꯣ꯫
ꯇꯣꯈꯔꯦ ꯑꯁ ꯇꯣꯛꯄ ꯀꯨꯏꯔꯗꯥ꯫
ꯀꯨꯏꯔꯦꯗꯅ ꯁꯤꯡꯒꯜꯗ ꯈꯠꯂꯛꯏꯁꯦ꯫
ꯑꯥ꯫
ꯋꯥꯔꯤ ꯁꯨ ꯁꯥꯟꯅꯗꯕ꯫
ꯋꯥꯔꯤ ꯋꯥꯔꯤ ꯁꯥꯟꯅꯕꯗꯤ ꯂꯩꯌꯦ ꯑꯅꯤ ꯑꯍꯨꯝ꯫
ꯎꯝ ꯀꯣꯏꯅꯤꯡꯕꯗꯤ ꯐꯥꯎꯗꯕ꯫
ꯑꯥ꯫
ꯐꯩꯌꯦꯅ ꯋꯥꯔꯤ ꯁꯥꯟꯅꯔ ꯂꯩꯕꯗꯨꯅ꯫
ꯑ ꯑꯗꯨꯅꯦ ꯍꯥꯏꯁꯦ ꯎꯝ
ꯑꯁ ꯑꯗꯨꯃꯥꯏꯅ ꯑꯣꯏꯅ ꯂꯩꯅꯤꯡꯉꯦꯗ꯫
ꯌꯨꯝ ꯄꯥꯟꯒꯦ ꯍꯥꯏꯔꯒ ꯑꯗꯨꯃꯥꯏꯅ ꯂꯩꯅꯤꯡꯈ꯭ꯔꯕꯣ ꯑꯃꯒ ꯎ ꯅꯪꯁꯨ ꯖꯥꯠ ꯖꯥꯠꯅꯤ
ꯃꯈꯜ ꯃꯈꯜ ꯌꯦꯡꯅꯤꯡꯕꯗꯣ꯫
ꯑꯗꯨꯅꯦ ꯍꯥꯏꯁꯦ꯫
ꯑꯗꯨꯑꯣꯏꯗꯤ ꯃꯈꯟ ꯃꯈꯟ ꯊꯦꯡꯅꯔꯦꯗꯅ ꯃꯤꯗꯣ꯫
ꯍꯣꯏ ꯈ꯭ꯋꯥꯏꯗꯒꯤ ꯏꯅꯛꯈꯨꯝꯕ ꯑꯗꯨ ꯂꯧꯋꯣ꯫
ꯑꯗꯨꯅꯦ ꯏꯅꯥ ꯈꯨꯟꯕ ꯀꯣꯏꯗꯕ ꯌꯥꯗꯕꯅꯦ꯫
ꯎꯝ꯫
ꯑꯗꯨꯅꯦ ꯈ꯭ꯋꯥꯏꯗꯗꯒꯤ ꯏꯅꯥꯛ ꯈꯨꯟꯕꯗꯨ ꯈꯜꯂꯒ ꯀꯣꯏꯕꯅ ꯐꯩꯗꯅ꯫
ꯂꯥꯏꯔꯕꯗꯤ ꯇꯜꯂꯦꯕ꯫
ꯃꯥꯅꯦ ꯃꯥꯅꯦ꯫
ꯅꯣꯏꯗꯤ ꯏꯆꯤꯜ ꯏꯅꯥꯎ ꯑꯅꯤ ꯈꯛꯇꯪ ꯅꯣꯏꯗꯨꯗ ꯑꯗꯨꯝ ꯃꯌꯨꯝ ꯄꯥꯜꯂꯕꯣ꯫
ꯐꯥ꯫
ꯅꯣꯏ ꯗꯥꯗꯣ ꯌꯨꯝ ꯄꯥꯜꯂꯕꯣ꯫
ꯄꯥꯟꯗꯔꯤ꯫ ꯌꯨꯝ ꯑꯥꯎ ꯌꯨꯝꯗ ꯑꯗꯨꯝ ꯐꯝꯃꯦ꯫
ꯑꯥ꯫
ꯊꯕꯛꯁꯨ ꯇꯧꯗꯦ ꯌꯨꯝꯗꯒꯤ ꯇꯥꯔꯒ ꯑꯗꯨꯝ ꯂꯩ꯫
ꯑꯥꯁ ꯑꯗꯨꯗꯤ ꯐꯩꯅꯦ꯫
ꯑꯣꯥꯎ
ꯃꯥꯗꯤ ꯅꯨꯄꯤ ꯀꯣꯏꯗ꯭ꯔꯣ꯫
ꯀꯣꯏꯌꯦ꯫ ꯀꯣꯏꯔꯁꯨ ꯀꯩꯅꯣ ꯎꯝ ꯀꯩꯕ ꯁꯤꯔꯁ ꯑꯣꯏꯗꯕ꯫
ꯑꯥ꯫ ꯅꯪꯒ ꯆꯥꯄ ꯃꯥꯟꯅꯩꯅꯦ ꯑꯗꯨꯗꯤ꯫
ꯑꯥꯎ ꯎꯝ ꯃꯆꯤꯟ ꯃꯅꯥꯎꯅ ꯎꯄꯥꯏ ꯂꯩꯇ꯭ꯔꯦ꯫
ꯎꯝ ꯃꯥꯆꯤꯟ ꯃꯅꯧ ꯅꯤꯅ ꯆꯥꯞ ꯃꯅꯔꯦ ꯍꯧꯖꯤ꯫
ꯍꯥꯎ
ꯇꯨꯝꯅꯤꯡꯗ꯭ꯔꯤꯕꯣ ꯅꯪ
ꯇꯨꯝꯅꯤꯡꯉꯁꯨ ꯊꯕꯛ ꯃꯌꯥꯝꯁꯤꯅ ꯇꯨꯝꯕ ꯌꯥꯈꯤꯔꯣꯏ ꯑꯩꯈꯣꯏꯗꯤ
ꯏꯒꯤꯗꯣꯏꯔꯕ
ꯍꯥꯎ
ꯑꯩꯈꯣꯏꯗꯤ ꯉꯝꯗ꯭ꯔꯦ ꯑꯗꯨ ꯃꯩꯒ ꯂꯣꯏ ꯃꯨꯊꯠꯈ꯭ꯔꯦ
ꯑꯁ ꯗꯨꯅ ꯐꯔꯦ ꯎꯝ ꯑꯗꯨ ꯅꯣꯏꯗꯤ ꯉꯁꯥꯏꯗꯒꯤ ꯏꯔꯝꯕꯅꯤꯅ ꯑꯩꯈꯣꯏꯗꯤ ꯍꯧꯖꯤꯛꯅ ꯍꯧꯈꯤꯕꯅꯦ
ꯑꯣ ꯑꯣ ꯅꯣꯏꯗꯣ ꯑꯍꯤꯡꯗ ꯃꯩ ꯊꯥꯜ ꯂ ꯊꯥꯜ ꯂ ꯏ ꯍꯥꯏꯌꯦ
ꯑꯥꯎ
ꯑꯗꯨꯁꯨ ꯏꯁ ꯄꯨꯡ ꯀꯩꯅꯣ ꯑꯦꯂꯦꯚꯦꯟ ꯊꯥꯔꯇꯤ ꯇꯨꯋꯦꯜꯐ ꯑꯗꯨ ꯐꯥꯎꯅꯤꯗ ꯄꯨꯡ ꯇꯔꯥ ꯈꯔ ꯃꯇꯝ ꯈꯔꯗꯅ
ꯑ‌ꯣ
ꯑꯗꯨ ꯑꯗꯨ ꯑꯗꯨꯃꯥꯏꯅ ꯇꯧꯋꯦ ꯍꯥꯏꯔꯁꯨ ꯐꯣꯟꯁꯨ ꯃꯦꯠꯄꯅꯦ
ꯎꯝ ꯑꯩꯈꯣꯏꯗꯤ ꯄꯨꯡ ꯇꯔꯥ ꯇꯔꯥ ꯃꯈꯥꯏ ꯇꯥꯔꯒꯗꯤ ꯃꯩ ꯑꯗꯨꯝ ꯃꯨꯠꯊꯠꯂꯦꯕ ꯉꯝꯗ꯭ꯔꯦꯕ ꯂꯩꯕ ꯋꯥꯏꯑꯦꯕ
ꯍꯣꯏ ꯍꯣꯏ
ꯑꯗꯨ ꯅꯣꯏꯗꯤ ꯅꯨꯡꯊꯤꯅꯁꯨ ꯏꯔꯝꯃꯅꯤꯗ ꯑꯩꯈꯣꯏꯗꯤ ꯑꯗꯨꯁꯨ ꯏꯗꯦ
ꯏꯁ ꯅꯨꯡꯊꯤꯟꯗꯤ ꯏꯗꯦꯗ ꯇꯨꯝꯃ ꯇꯨꯝꯃ ꯂꯩ ꯀꯥꯏꯗꯩꯅꯣ ꯇꯨꯝ ꯂꯣꯏ ꯇꯨꯝꯃꯒꯅ‌ꯦ ꯂꯩꯔꯤꯖ‌ꯦ ꯅꯨꯡꯗꯤꯟꯗꯗꯤ ꯅꯨꯡꯗꯥꯡ ꯉꯥꯛꯇꯪ ꯑꯃ ꯥꯏꯔꯅꯤ ꯇꯨꯝꯗ꯭ꯔꯤꯉꯩꯗ ꯑꯌꯨꯛ ꯍꯧꯒꯠꯂꯛꯄꯩꯗꯣ ꯉꯍꯥꯛꯇꯪ ꯑꯝꯃꯥꯒ ꯂꯣꯏꯔꯦ ꯑꯗꯨꯅ
ꯑꯁ ꯑꯩꯈꯣꯏꯗꯤ ꯑꯌꯨꯛꯁꯨ ꯏ ꯏꯗꯦ
ꯑꯌꯨꯛꯁꯨ ꯇꯨꯝꯕꯅꯦ ꯑꯗꯨꯁꯨ ꯉꯥꯛꯇꯪ ꯏꯔꯝꯃꯒ ꯇꯨꯝꯕ
ꯑꯌꯨꯛꯁꯨ ꯉꯁꯤꯗꯨ ꯄꯨꯡ ꯅꯥꯏꯟꯗ ꯍꯧꯒꯠꯂꯛꯑꯦ ꯑꯗꯨꯒ ꯊꯦꯡꯈ꯭ꯔꯦ ꯍꯥꯏꯅ ꯆꯥꯛ ꯆꯥ ꯊꯣꯛꯑꯒ ꯋꯥꯁꯥ ꯇꯧꯔꯒ ꯀ꯭ꯂꯥꯁ ꯀꯨ ꯆꯠꯈ꯭ꯔꯦ ꯑꯩꯈꯣꯏꯗꯤ
ꯅꯪ ꯄ꯭ꯔꯦꯌꯥꯔ ꯂꯥꯎ ꯌꯥꯎꯔꯗꯕ꯭ꯔꯣ
ꯌꯥꯎꯋꯦ ꯑꯗꯨ ꯄꯦꯔꯗ ꯀꯥꯔꯒ ꯑꯃꯨꯛꯀ ꯀꯨꯝꯃꯒ ꯀꯩꯅꯣ ꯇꯨꯝꯈ꯭ꯔꯦꯕ ꯎꯝ
ꯐꯩꯌ‌ꯦꯅꯦ ꯑꯗꯨꯅ
ꯑꯗꯨꯅꯦ ꯍꯥꯏꯖ‌ꯦ
ꯑꯈꯣꯏꯁꯨ ꯇꯨꯝꯃꯤꯗꯤ ꯑꯗꯨꯕꯨꯗꯤ ꯉꯁꯥꯏꯖꯨ ꯇꯨꯝꯃꯤ ꯑꯩꯈꯣꯏ ꯂꯣꯏꯃꯛ ꯇꯨꯝꯃꯤ ꯂꯒꯥꯔꯤꯛ ꯉꯥꯛꯇꯪ ꯉꯥꯛꯇꯪ ꯄꯨꯊꯣꯛꯅꯔꯝꯃꯦ ꯑꯗꯨꯒ
ꯂꯣꯏꯅꯃꯛ ꯇꯨꯝꯃꯦ ꯑꯗꯨꯒꯤꯅꯦ ꯑ ꯀꯅꯥꯝꯇ ꯍꯧꯒꯠ ꯍꯩꯒꯠꯄꯤꯔꯝꯗ꯭ꯔꯕ ꯑꯩꯈꯣꯏꯗ‌ꯣ ꯑꯗꯨꯒꯤ ꯉꯁꯤ ꯊꯤꯡꯅ ꯍꯧꯒꯠꯂꯛꯑꯦ
ꯎꯝ ꯕ‌ꯦꯔꯥꯅꯤꯗ
ꯑꯩꯈꯣꯏ ꯈꯪꯗꯦ ꯃꯤ ꯈꯪꯗꯦ
ꯎꯝ ꯍꯧꯗ‌ꯣꯛꯅꯗ꯭ꯔꯝ ꯅ‌ꯦ ꯍꯧꯖꯤꯛꯀꯥꯟꯗꯤ
ꯎꯝ
ꯅꯍꯥꯋꯥꯏꯗꯤ ꯍꯧꯗꯣꯛꯅꯔꯝꯗ꯭ꯔꯣ ꯑꯗꯨꯝ
ꯑꯗꯨꯅꯦ ꯍꯥꯏꯖ‌ꯦ ꯍꯧꯖꯤꯛꯇꯤ ꯍꯧꯗꯣꯛꯄ ꯃꯤꯁꯨ ꯑꯗꯨꯝ ꯂꯣꯏꯅꯃꯛ ꯇꯨꯝ ꯀ‌ꯣ ꯇꯨꯝꯈꯔ‌ꯦ
ꯎꯝ ꯍꯧꯗꯣꯛꯀꯗꯕ ꯃꯤ ꯂꯩꯇ꯭ꯔꯦꯕ ꯇꯨꯝꯃꯤꯟꯅꯔꯝꯅꯤꯅ ꯑꯗꯨꯅꯦ ꯑꯦꯂꯥꯝ ꯊꯝꯗ꯭ꯔꯥꯗꯤ ꯎꯄꯥꯏ ꯂꯩꯇꯔ‌ꯦ
ꯎꯝ ꯑꯩꯈꯣꯏꯗꯤ ꯑꯦꯂꯥꯝ ꯊꯝꯃꯁꯨ ꯑꯗꯨꯝ ꯇꯨꯃꯃꯦ
ꯃꯨꯊꯠꯂꯒꯥ
ꯑꯥꯎ ꯃꯨꯠꯊꯠꯂꯒ ꯑꯗꯨꯝ ꯇꯨꯝꯃꯦ
ꯑꯩꯗꯤ ꯇꯥꯗꯕꯁꯨ ꯌꯥꯎꯋꯦꯉꯣ ꯑꯩ ꯅꯥꯀꯟꯗ ꯀꯟꯅ ꯀꯟꯅ ꯈꯣꯡꯕꯗꯣ ꯑꯗꯨꯐꯥꯎ ꯇꯥꯗꯦ ꯑꯩꯅꯅꯦ ꯇꯥ ꯇꯥꯔꯣꯏ ꯈꯪꯕꯒꯤ ꯀꯟꯅꯥ ꯂꯩꯈꯠꯂꯥ ꯊꯝꯃꯦ